ꯍꯜꯂꯣ ꯍꯜꯂꯣ
ꯑꯥꯎ ꯇꯕ꯭ꯔꯣ
ꯇꯏꯌꯦ
ꯀꯔꯤ ꯇꯧꯔꯒ ꯂꯩꯕ꯭ꯔꯣ
ꯑꯁ ꯍꯧꯖꯤꯛ ꯇꯨꯝꯕ ꯍꯧꯒꯠꯇ ꯉꯥꯏꯔꯤꯗ ꯑꯩꯈꯣꯏꯗꯤ
ꯑꯩꯁ ꯊꯦꯡꯉꯦꯅꯦ ꯍꯧꯖꯤꯛ ꯍꯧꯖꯤꯛꯇꯤ ꯑꯃꯨꯛ ꯅꯣ ꯅꯣꯡꯗꯥꯡ ꯑꯣꯏꯒꯗꯧꯔꯦꯅꯦ
ꯑꯩꯈꯣꯏꯗꯤ ꯅꯨꯡꯗꯥꯡꯗ ꯊꯕꯛ ꯆꯠꯄꯅꯤꯅ
ꯑꯣ ꯑꯣꯏꯔꯝꯃꯅꯤ ꯑꯣꯏꯔꯝꯅꯤ ꯄꯨꯡ ꯀꯌꯥꯗ ꯍꯜꯂꯛꯄ꯭ꯔꯣ
ꯑꯌꯨꯛ ꯄꯨꯡ ꯅꯤꯄꯟ ꯃꯈꯏ ꯑꯗꯨꯋꯥꯏꯗ
ꯑꯣ ꯑꯗꯨ ꯑꯣꯏꯔꯗꯤ ꯉꯜꯂꯤꯌꯦ ꯇꯨꯝꯃꯨ
ꯉꯜꯂꯤꯗ ꯑꯁ ꯏꯁꯤꯡ ꯂꯥꯛꯑꯕꯒꯤꯀꯣ ꯇꯣꯇꯤ ꯂꯛꯕꯒꯤꯅꯦ
ꯑꯧ
ꯀꯩꯗꯧꯔꯤꯒꯦ ꯅꯣꯏꯗꯤ ꯊꯕꯛ ꯆꯠꯄ꯭ꯔꯣ
ꯊꯕꯛ ꯆꯠꯇꯦ ꯌꯨꯝꯗ ꯂꯩꯌꯦ ꯉꯁꯤ ꯑꯌꯨꯛꯗꯤ ꯆꯥꯛꯇꯤ ꯆꯥꯈ꯭ꯔꯕꯣ
ꯉꯥꯁꯥꯏꯗꯒꯤ ꯂꯣꯏꯔꯦꯗ ꯑꯃꯨꯛ ꯂꯥꯝꯈ꯭ꯔꯦꯗ
ꯀꯔꯤ ꯃꯊꯦꯜ ꯑꯣꯏꯅ ꯆꯥꯔꯦ
ꯑꯁ ꯉꯁꯤꯗꯤ ꯗꯥꯜ
ꯑꯣ ꯑꯣ
ꯗꯜ ꯆꯥꯔꯦ ꯗꯜꯁꯨ ꯅꯣꯡ ꯆꯨꯗ꯭ꯔꯦ ꯑꯩꯈꯣꯏꯗꯗꯤ ꯅꯣꯡ ꯆꯨꯕ꯭ꯔꯥ ꯅꯣꯏꯗ
ꯉꯁꯥꯏ ꯐꯖꯅ ꯅꯣꯡꯁꯥ ꯊꯣꯛꯑꯦ ꯍꯧ ꯑꯗꯨꯒ ꯄꯨꯡ ꯑꯍꯨꯝ ꯑꯗꯨꯋꯥꯏ ꯄꯨꯡ ꯑꯅꯤ ꯑꯗꯨꯋꯥꯏꯗ ꯐꯖꯅ ꯅꯣꯡ ꯆꯨꯋꯦ ꯑꯗꯨꯒ ꯑꯃꯨꯛ ꯍꯧꯖꯤꯛ ꯅꯣꯡꯁꯥ ꯊꯣꯛꯄ ꯍꯧꯔꯦ ꯑꯃꯨꯛꯀ ꯈꯪꯗ꯭ꯔꯦ ꯀꯥꯂꯦꯟꯒꯤ ꯎꯝ ꯀꯥꯂꯦꯟꯒꯤꯗꯤ ꯑꯩꯈꯣꯏ ꯇꯝꯕ ꯉꯝꯗꯕꯅꯤ ꯈꯨꯗꯛꯇ ꯅꯣꯡꯁꯥꯊꯣꯛꯑꯦ ꯈꯨꯗꯛꯇ ꯅꯣꯡ ꯆꯨꯋꯦ ꯑꯗꯨꯃꯥꯏ ꯇꯧꯒꯟꯕꯅꯦ
ꯈꯨꯗꯛ ꯈꯨꯗꯛ ꯑꯗꯨꯃꯥꯏꯅ ꯂꯥꯛꯀꯅꯤꯗ ꯃꯇꯝꯅꯀꯣ
ꯍꯣꯏ ꯑꯗꯨꯅꯦ ꯂꯧꯒꯤ ꯃꯇꯝꯅꯤꯅ ꯑꯗꯨꯝ ꯆꯨꯔꯁꯨ ꯌꯥꯏꯗ
ꯅꯣꯏ ꯇꯝꯄꯥꯛꯀꯤ ꯂꯧ ꯇꯧꯕ꯭ꯔꯣ
ꯍꯣꯏ ꯇꯝꯄꯥꯛꯀꯤꯗ ꯂꯩꯌꯦ ꯑꯩꯈꯣꯏꯒꯤꯗꯤ ꯏꯁꯤꯡꯕꯨꯗꯤ ꯂꯩꯌꯦ ꯑꯗꯨ ꯑꯣꯏꯔꯁꯨꯀꯣ ꯅꯣꯡ ꯀꯥꯂꯦꯟ ꯃꯇꯝꯇ ꯅꯣꯡꯁꯥ ꯑꯃꯨꯛ ꯅꯣꯡ ꯆꯨꯗ꯭ꯔꯗꯤ ꯑꯥ ꯀꯅꯥꯒꯨꯝꯕꯗꯤ ꯅꯣꯡ ꯅꯣꯡ ꯅꯣꯡꯒꯤ ꯏꯁꯤꯡ ꯈꯛꯇꯅ ꯊꯕꯛ ꯁꯨꯕꯁꯨ ꯂꯩꯌꯦꯗꯅ ꯑꯗꯨꯅ ꯅꯨꯡꯁꯤꯌꯦꯕ ꯅꯣꯡ ꯆꯨꯗ꯭ꯔꯗꯤ
ꯃꯥꯅꯦ
ꯏꯁꯤꯡ ꯏꯁꯤꯡ ꯂꯧꯕ ꯂꯣꯏꯔꯕ꯭ꯔꯣ ꯑꯗꯣ
ꯑꯩꯈꯣꯏꯔꯣ ꯍꯧꯖꯤꯛ ꯑꯁ ꯀꯟꯅ ꯆꯠꯊꯠꯅꯩꯗ ꯉꯥꯏꯅ ꯉꯥꯏꯅ ꯑꯗꯨꯝ ꯇꯧꯔꯦꯗ ꯅꯣꯏꯗꯤ ꯀꯔꯤ ꯏꯟꯖꯥꯡ ꯆꯥꯔꯦ ꯑꯌꯨꯛꯗ ꯄꯨꯡ ꯇꯔꯦꯠ ꯅꯤꯄꯥꯟ ꯋꯥꯏꯗ
ꯑꯣ ꯇꯔꯦꯠ ꯅꯤꯄꯥꯟ ꯇꯔꯦꯠ ꯇꯔꯦꯠ ꯃꯈꯥꯏ
ꯎꯝ ꯑꯗꯨꯋꯥꯏꯗ
ꯎꯝ ꯍꯥꯏ ꯊꯕꯛ ꯁꯨꯅꯤꯡꯉꯥꯏ ꯂꯩꯕꯗꯤ ꯐꯩ ꯑꯩꯈꯣꯏꯗꯤ ꯊꯕꯛ ꯊꯨꯕꯛ ꯊꯕꯛꯁꯨ ꯁꯨꯗꯦ ꯂꯧ ꯃꯇꯝꯗ ꯂꯧ ꯈꯔ ꯈꯔ ꯆꯠꯂꯦ ꯑꯗꯨ ꯑꯗꯨ ꯈꯛꯇꯅꯦ ꯑꯩꯈꯣꯏꯗꯤ ꯑꯗꯨꯝ ꯂꯩꯌꯦ ꯌꯨꯝꯗ
ꯑꯗꯨꯅ ꯐꯗ꯭ꯔꯣ
ꯊꯕꯛ ꯂꯩꯕꯗꯤ ꯐꯩꯅ ꯄꯩꯁꯥ ꯂꯩꯌꯦꯅ ꯑꯩꯈꯣꯏꯗꯤ ꯊꯕꯛ ꯁꯨꯗꯕꯅꯤꯅ ꯄꯩꯁꯥꯁꯨ ꯂꯩꯇꯦ
ꯌꯨꯝꯗ ꯑꯗꯨꯝ ꯂꯩꯔꯒ ꯑꯉꯥꯡ ꯌꯣꯛꯏꯁꯤꯅꯤ ꯁꯤꯅꯤ ꯈꯋꯥꯏꯗꯒꯤ ꯂꯨꯕꯗꯣ
ꯎꯝ ꯑꯗꯨ ꯑꯗꯨꯁꯨ ꯂꯩ ꯍꯣꯏ ꯑꯩꯈꯣꯏꯁꯦ ꯑꯌꯨꯛꯇ ꯑꯩꯈꯣꯏꯁꯦ ꯑꯌꯨꯛꯇ ꯁꯧꯒ꯭ꯔꯤꯒ ꯉꯥ ꯑꯀꯪꯕꯒ ꯑꯥ ꯕꯤꯟꯁ ꯑꯁꯥꯡꯕꯒ ꯆꯥꯏ ꯎꯝ ꯍꯣꯏ ꯌꯦꯟꯁꯥꯡ ꯀꯣ ꯆꯤꯡꯒꯤ ꯑꯦꯟꯁ
ꯑꯦꯟꯁꯥꯡꯗꯤ ꯍꯥꯎꯔꯦ
ꯎꯝ ꯑꯗꯨꯝ ꯍꯥꯎꯋꯦ ꯍꯥꯏꯕ ꯇꯥꯔꯦ
ꯆꯍꯤ ꯀꯌꯥ ꯁꯨꯔꯕꯣꯌꯦ ꯃꯧ ꯑꯣꯏꯔꯤꯁꯦ
ꯃꯧ ꯑꯣꯏꯕꯁꯦ ꯆꯍꯤ ꯑꯍꯨꯝ ꯁꯨꯒꯗꯧꯔꯦ
ꯎꯝ ꯑꯉꯥꯡꯗꯤ ꯀꯌꯥ ꯂꯩꯔꯕ꯭ꯔꯣ
ꯑꯉꯥꯡ ꯑꯃꯈꯛꯇ ꯉꯥꯏꯔꯤꯌꯦ ꯊꯥ ꯃꯉꯥ ꯎꯝ ꯊꯥ ꯃꯉꯥ
ꯊꯥ ꯃꯉꯥ ꯅꯨꯄꯥꯔꯣ ꯅꯨꯄꯤꯔꯣ
ꯅꯨꯄꯥꯅꯦ
ꯑꯁ ꯌꯥꯝ ꯐꯔꯦꯅꯦ ꯏꯁꯣꯔꯒꯤ ꯕ꯭ꯂꯦꯁꯤꯡ
ꯎꯝ ꯎꯝ
ꯅꯪꯒꯤ ꯅꯨꯄꯥꯗꯤ ꯀꯔꯤ ꯊꯕꯛ ꯇꯧꯕ꯭ꯔ
ꯑꯩꯒꯤ ꯅꯨꯄꯥꯁꯨ ꯀꯔꯤꯁꯨꯨ ꯇꯧꯗꯦꯗ ꯂꯧꯒꯤ ꯊꯕꯛ ꯑꯣꯏꯅ ꯇꯧꯋꯦ
ꯅꯪ ꯇꯧꯅꯤꯡꯉꯥꯏ ꯂꯩꯌꯦꯗꯣ ꯐꯩꯏꯅꯦ ꯂꯧ ꯇꯧꯔꯒ ꯐꯥꯝ ꯇꯧꯕꯅ ꯐꯗ꯭ꯔꯣ
ꯑꯪ ꯍꯣꯏ ꯑꯗꯨ ꯎꯝ ꯑꯁ ꯑꯗꯨ ꯑꯣꯏꯔꯁꯨ ꯊꯕꯛ ꯁꯨꯕꯗꯤ ꯋꯥꯕꯗꯤ ꯋꯥꯕꯅꯤꯅꯦ
ꯏꯁ ꯋꯥꯗꯕ ꯂꯩꯇꯦꯍꯦ ꯃꯤ ꯈꯨꯗꯤꯡꯃꯛ
ꯐꯖꯅ ꯑꯗꯨ ꯑꯗꯨꯁꯨ ꯍꯣꯏ ꯑꯗꯨꯁꯨ ꯆꯨꯝꯃꯦ ꯑꯗꯨ ꯑꯣꯏꯔꯁꯨ ꯑꯁ ꯋꯥꯏꯍꯦ ꯊꯕꯛ ꯁꯨꯕꯗꯤ ꯌꯥꯝ ꯋꯥꯏ
ꯑꯁꯦꯡꯕꯅꯦ ꯋꯥꯕꯨꯗꯤ ꯋꯥꯕꯅꯤꯗ
ꯎꯝ
ꯊꯕꯛ ꯑꯃꯔꯣꯝꯗ ꯊꯕꯛ ꯁꯨꯕꯁꯦ ꯑꯗꯨꯝ ꯅꯨꯡꯉꯥꯏꯗ ꯊꯕꯛ ꯑꯗꯨꯝ ꯇꯧꯗ꯭ꯔꯥꯗꯤ ꯕꯣꯔꯤꯡ ꯂꯥꯛꯂꯒꯀꯣ
ꯑꯗꯨ ꯗꯧꯋꯦ ꯍꯣ ꯍꯣꯏꯅꯦ ꯑꯩꯁꯦ ꯑꯉꯥꯡ ꯂꯩꯕ ꯃꯠ ꯇꯨꯡꯗꯥꯗꯤ ꯑꯁ ꯍꯥꯟꯅꯗꯤ ꯑꯥ ꯁ꯭ꯀꯨꯜꯒꯤꯒꯨꯝꯕꯁꯨ ꯇꯧꯔꯝꯃꯦꯕ ꯑꯉꯥꯡ ꯂꯩꯇ꯭ꯔꯤꯉꯩꯗꯗꯤꯀꯣ ꯑꯉꯥꯡꯁꯤꯡꯒꯤ ꯇꯨꯏꯁꯟꯗꯨꯁꯨ ꯂꯧ ꯂꯧꯔꯝꯃꯦ ꯑꯗꯨ ꯃꯠ ꯇꯝꯗꯥꯗꯤ ꯃꯇꯝꯁꯦ ꯆꯠꯄ ꯈꯪꯗꯅ ꯑꯗꯨꯝ ꯆꯠꯂꯦꯕꯀꯣ ꯍꯧꯖꯤꯛ ꯇꯤ ꯑꯁ ꯑꯗꯨꯝ ꯌꯨꯝꯗ ꯂꯩꯌꯦ ꯍꯧꯒꯠꯀꯥꯅꯤ ꯆꯥꯛ ꯏꯟꯁꯥꯡ ꯊꯣꯡꯒꯅꯤ ꯌꯨꯝꯒꯨꯝꯕ ꯁꯦꯡꯊꯣꯛꯀꯥꯅꯤ ꯏꯆꯥ ꯅꯨꯨꯄꯥꯕꯨ ꯂꯧꯔꯒ ꯑꯗꯨꯝ ꯂꯩꯒꯅꯤ ꯅꯨꯃꯤꯠ ꯇꯥꯔꯅꯤ ꯑꯃꯨꯛ ꯆꯥꯛ ꯏꯟꯁꯥꯡ ꯊꯧꯔꯥꯅꯤ ꯑꯗꯨꯝ ꯂꯩꯔꯦ ꯑꯗꯨ ꯑꯣꯏꯔꯁꯨ ꯏꯆꯥ ꯅꯨꯄꯥ ꯂꯩꯕꯅꯤꯅ ꯑꯗꯨꯝ ꯍꯔꯥꯎꯅꯗꯤ ꯂꯩꯌꯦꯗ ꯅꯍꯥꯟꯅ ꯒꯤꯗꯤ ꯑꯝ ꯊꯕꯥꯛ ꯂꯩꯔꯁ ꯁꯨ ꯑꯥꯝ ꯑꯥ ꯀꯔꯤ ꯍꯥꯏꯁꯦ ꯍꯔꯥꯎꯕ ꯄꯣꯛꯇꯦꯕ ꯍꯧꯖꯤꯛꯇꯤ ꯏꯆꯥꯅꯨꯄꯥ ꯂꯩ ꯔꯥꯕꯅꯤꯅ ꯑꯗꯨꯝ ꯍꯔꯥꯎꯔꯒ ꯂꯩ
ꯎꯝ
ꯉꯥꯏꯅ ꯂꯩꯌꯦ
ꯃꯤ ꯑꯣꯏꯕ ꯍꯥꯏꯕꯁꯤꯒꯣ ꯑꯩ ꯊꯤꯕ ꯋꯥꯠꯂꯤ ꯅꯪ
ꯑꯥ ꯆꯍꯤ
ꯑꯩꯔꯣ ꯇ꯭ꯋꯦꯟꯇꯤ ꯁꯤꯛꯁ ꯇ꯭ꯋꯦꯟꯇꯤ ꯁꯚꯦꯟ
ꯑꯥ ꯂꯧꯕ ꯌꯥꯔꯦꯗ ꯊꯥꯔꯇꯤ ꯁꯨꯔꯗꯤ ꯂꯧꯕ ꯌꯥꯔꯦꯗ
ꯅꯍꯥꯛ ꯉꯥꯏꯒꯦꯗꯥ
ꯎꯝ ꯉꯥꯍꯛ ꯉꯥꯏꯌꯣ ꯍꯧꯖꯤꯛꯇꯤ ꯈꯔ ꯉꯥꯏ ꯉꯟꯅ ꯄꯥꯜꯂꯁꯨ ꯋꯥꯕꯅꯦ ꯑꯗꯨꯅ ꯄꯥꯈꯪ ꯑꯣꯏꯗꯔꯤꯉꯩꯗ ꯅꯪꯁꯨ ꯑꯥ ꯂꯨꯍꯣꯡꯗ꯭ꯔꯥꯗꯤ ꯅꯨꯄꯤꯁꯤꯡꯕꯨ ꯐꯖꯅ ꯊꯝꯕ ꯄꯥꯝꯕ ꯄꯥꯝꯂꯝꯒꯅꯦꯕ ꯃꯤꯒꯨꯝꯅ ꯊꯕꯛ ꯆꯨꯍꯜꯂꯒ ꯋꯥꯍꯟꯅꯤꯡꯗ ꯋꯥꯍꯟꯅꯤꯡꯂꯝꯔꯣꯏꯕ ꯀꯅꯥ ꯀꯅꯥ ꯑꯣꯏꯔꯁꯨ ꯀꯣ ꯑꯗꯨꯅ
ꯃꯥꯅꯤ
ꯐꯖꯅ ꯄꯩꯁꯥ ꯇꯥꯜꯂꯣ ꯑꯗꯨꯝ ꯑꯗꯨꯃꯥꯏꯅ ꯇꯧꯔꯒ ꯐꯖꯕ ꯐꯖꯥ ꯀꯔꯤ ꯍꯥꯏꯁꯤꯔꯥ ꯑꯐꯕ ꯅꯨꯄꯤ ꯑꯃ ꯂꯧꯔꯣ
ꯍꯟꯗꯛꯁꯤ ꯊꯕꯛ ꯐꯪꯗꯕ ꯅꯨꯄꯥꯁꯤꯡꯁꯤ ꯅꯨꯄꯤꯁꯤ ꯂꯥꯛꯀꯥꯗꯕ ꯃꯥꯟꯗ꯭ꯔꯦꯅꯦ
ꯑꯩ
ꯄꯥꯝꯒꯥꯗꯕ ꯃꯥꯟꯗꯦꯔꯦꯍꯦ
ꯏꯁꯣꯔꯅ ꯂꯣꯏꯅꯃꯛ ꯇꯝꯔꯥꯒ ꯂꯩꯔꯕꯅꯦ ꯅꯪ ꯅꯪ ꯄꯣꯛꯇ꯭ꯔꯤꯉꯩꯗꯒꯤ ꯅꯪꯒꯤ ꯑꯁꯤ ꯂꯩꯔꯕꯅꯤꯀꯣ ꯍꯥꯏꯅ ꯂꯩꯔꯕꯅꯦꯕ ꯑꯗꯨꯅ ꯀꯔꯤꯁꯨ ꯋꯥ ꯑꯗꯨ ꯑꯁꯤꯒꯤꯗꯤ ꯀꯔꯤꯁꯨ ꯋꯥꯒꯅꯣ ꯅꯪꯅ ꯊꯤꯗ꯭ꯔꯥꯁꯨꯀꯣ ꯃꯇꯝ ꯂꯥꯛꯂꯗꯤ ꯅꯪꯒꯤꯅꯦ ꯍꯥꯏꯅ ꯏꯁꯣꯔꯅ ꯇꯝꯕꯤꯔꯒ ꯂꯩꯔꯕꯅꯦꯕ ꯑꯗꯨꯅ ꯅꯪꯒꯤꯅꯦ ꯍꯥꯏꯕ ꯃꯇꯝ ꯂꯥꯛꯔꯥꯗꯤ ꯑꯗꯨꯝ ꯐꯪꯒꯅꯤ ꯑꯗꯨꯅ ꯑꯗꯨꯝ ꯅꯪꯒꯤ ꯑꯗꯨꯅꯦ
ꯎꯝ
ꯅꯪꯅ ꯊꯤꯗ꯭ꯔꯥꯁꯨꯀꯣ ꯏꯁꯣꯔꯅ ꯄꯤꯔꯒ ꯂꯩꯔꯕꯅꯦꯕ ꯑꯗꯨꯅ ꯑꯗꯨꯝ ꯉꯥꯏꯔꯒ ꯂꯩ ꯃꯇꯝ ꯂꯥꯔꯗꯤ ꯈꯪꯍꯧꯗꯅ ꯑꯗꯨꯝ ꯂꯥꯛꯈꯤꯒꯅꯦꯕ ꯃꯐꯝ ꯃꯔꯥꯡ ꯈꯪꯗꯅꯀꯣ
ꯌꯥꯝ ꯅꯨꯡꯉꯥꯏꯕ ꯄꯥꯎ ꯑꯣꯏꯔꯦꯅꯤ
ꯎꯝ ꯑꯁꯦꯡꯕꯅꯦ ꯑꯩꯁꯨ ꯂꯩꯅꯦꯕ ꯑꯩ ꯑꯩꯁꯨ ꯅꯍꯥꯟ ꯍꯥꯟꯅꯗꯤ ꯑꯩꯁꯨ ꯌꯥꯝꯅ ꯂꯩꯁꯥ ꯑꯣꯏꯔꯤꯉꯩꯗꯗꯤ ꯌꯥꯝꯅ ꯕꯤꯖꯤ ꯑꯣꯏꯔꯒ ꯂꯩꯔꯝꯃꯦꯕꯀꯣ ꯑꯗꯨꯅ ꯑꯩꯅ ꯎꯝ ꯑꯩꯒꯤ ꯗꯗꯥꯗ ꯍ ꯍꯦꯛ ꯍꯥꯏꯌꯦꯕ ꯑꯁ ꯑꯩꯗꯤ ꯊꯕꯛ ꯆꯦꯃꯟꯕꯒꯤ ꯃꯤ ꯃꯔꯛꯇꯁꯨ ꯇꯤꯟꯅꯕ ꯐꯪꯗꯦ ꯑꯗꯣ ꯂꯩꯁꯥꯕꯤꯁꯤꯡꯗꯤ ꯎꯝ ꯃꯇꯝ ꯃꯇꯝ ꯑꯗꯨꯝ ꯊꯣꯡꯕ ꯃꯇꯝ ꯌꯥꯎꯔꯗꯤ ꯑꯥ ꯆꯠꯀꯗꯕꯅꯤ ꯑꯗꯨꯒꯤ ꯑꯗꯨꯅ ꯑꯩꯗꯤ ꯑꯗꯤ ꯑꯗ ꯍꯧꯖꯤꯛꯗꯤ ꯌꯥꯔꯣꯏ ꯍꯥꯏꯅꯀꯣ ꯑꯗꯨꯃꯥꯏꯅ ꯍꯥꯏꯔꯒ ꯑꯩꯒꯤ ꯗꯗꯥꯅ ꯑꯗꯨꯃꯥꯏꯅ ꯍꯥꯏꯔꯝꯃꯦꯕ ꯑꯗꯨꯕꯨ ꯅꯪ ꯑꯗꯨꯒꯤꯗꯃꯛ ꯅꯪ ꯑꯥ ꯋꯥꯕ꯭ꯔꯥꯅꯦ ꯀꯔꯤꯁꯨ ꯋꯥꯒꯅꯣ ꯃꯇꯝ ꯃꯇꯝ ꯂꯥꯛꯂꯗꯤ ꯏꯁꯣꯔꯅꯦ ꯑꯁꯤ ꯅꯪꯒꯤꯅꯦ ꯍꯥꯏꯅ ꯇꯝꯕꯤꯔꯒ ꯂꯩꯔꯗꯤꯀꯣ ꯑꯗꯨꯝ ꯈꯪꯍꯧꯗꯅ ꯂꯥꯛꯀꯅꯤ ꯍꯥꯏꯅ ꯍꯥꯏꯔꯝꯃꯦꯕ ꯑꯗꯣ ꯎꯝ ꯈꯪꯍꯧꯗꯅ ꯑꯗꯨꯝ ꯐꯪꯕꯅꯦ ꯑꯗꯨꯅ
ꯌꯨꯝ ꯄꯥꯟꯕꯒ ꯂꯩꯁꯥꯕꯤ ꯃꯇꯝꯒ ꯀꯔꯤ ꯈꯦꯠꯅꯕ ꯑꯃ ꯂꯩꯕ꯭ꯔꯥ ꯅꯨꯄꯤꯁꯦ
ꯑꯁ ꯌꯥꯝ ꯈꯦꯠꯅꯩꯗ ꯂꯩꯁꯥꯕꯤ ꯃꯇꯝꯗꯗꯤ ꯑꯩꯈꯣꯏꯗꯤ ꯆꯠꯅꯤꯡ ꯆꯠꯅꯤꯡꯕ ꯃꯐꯝꯗ ꯆꯠꯄ ꯌꯥꯏꯗꯅ ꯃꯐꯝ ꯑꯃꯗ ꯂꯩꯔꯒ ꯍꯧꯖꯤꯛꯇꯤ ꯑꯩꯈꯣꯏ ꯑꯁꯤꯗ ꯐꯝꯅꯤꯡꯗ꯭ꯔꯦ ꯑꯁꯤꯗ ꯂꯩꯅꯤꯡꯗ꯭ꯔꯦ ꯍꯥꯏꯔꯗꯤ ꯑꯗꯨꯝ ꯍꯣꯡꯕ ꯌꯥꯏꯗꯅ ꯑꯗꯨꯑꯣꯏꯔꯁꯨ ꯂꯨꯍꯣꯡꯈꯥꯔꯗꯤ ꯀꯩꯗꯧꯅꯤ ꯅꯨꯄꯥ ꯅꯨꯄꯥ ꯈꯣꯏꯒꯤ ꯌꯨꯝꯗ ꯂꯩꯔꯗꯤ ꯀ꯭ꯔꯤꯁ ꯀ꯭ꯔꯤꯁꯁꯨ ꯆꯠꯅꯤꯡꯉꯥꯏ ꯂꯩꯇ꯭ꯔꯤꯗꯅ ꯑꯩꯈꯣꯏꯅ ꯆꯠꯅꯤꯡꯕ ꯃꯐꯝꯗ ꯆꯠꯄ ꯉꯝꯗ꯭ꯔꯦ ꯑꯗꯨꯝ ꯂꯩꯕ ꯇꯥꯕꯅꯤꯅꯀꯣ
ꯎꯝ
ꯑꯗꯨꯒꯤ ꯌꯥꯝ ꯈꯦꯠꯅꯌꯦ ꯑꯗꯨꯒ ꯌꯨꯝꯗ ꯂꯩꯕ ꯃꯑꯣꯡ ꯒꯨꯝꯕꯁꯨ ꯑꯩꯈꯣꯏ ꯌꯨꯝꯗ ꯂꯩꯕ ꯃꯇꯝꯗꯗꯤ ꯑ ꯏꯃꯥꯈꯣꯏꯒꯤ ꯌꯨꯝꯗ ꯂꯩꯕ ꯃꯇꯝꯗꯗꯤ ꯆꯥꯅꯤꯡꯕ ꯃꯇꯝꯗ ꯆꯥꯒꯅꯤ ꯊꯣꯡꯅꯤꯡꯕ ꯃꯇꯝꯗ ꯊꯣꯡꯒꯅꯤ ꯍꯧꯒꯠꯅꯤꯡꯕ ꯃꯇꯝꯗ ꯍꯧꯒꯠ ꯅꯤ ꯑꯗꯨꯃꯥꯏꯅ ꯇꯧꯋꯤꯀꯣ ꯑꯗꯨ ꯑꯣꯏꯔꯁꯨ ꯂꯨꯍꯣꯡꯈ꯭ꯔꯗꯤ ꯑꯗꯨꯃꯥꯏꯅ ꯇꯧꯕ ꯌꯥꯗꯦ ꯑꯩꯈꯣꯏꯒꯤ ꯑꯩꯈꯣꯏꯅ ꯑꯅꯤꯡꯕ ꯇꯧꯕ ꯍꯣꯏ ꯎꯝ ꯌꯥꯎ ꯑꯥ ꯐꯪꯕꯗꯤ ꯐꯪꯉꯦ ꯑꯗꯨ ꯑꯣꯏꯔꯁꯨ ꯔꯦꯁꯄꯦꯛ ꯑꯃꯗ ꯑꯥ ꯂꯩꯒꯗꯕꯅꯤꯅ ꯑꯗꯨꯅꯀꯣ ꯃꯤꯒꯤ ꯌꯨꯝꯗ ꯆꯠꯈ꯭ꯔꯗꯤ ꯃꯤꯅ ꯑꯄꯥꯝꯕ ꯑꯃꯨꯛꯀ ꯌꯦꯡꯒ ꯂꯩꯕ ꯇꯥꯕꯅꯤꯅꯀꯣ
ꯎꯝ
ꯑꯗꯨꯃꯥꯏꯅ ꯂꯩꯌꯦ ꯑꯗꯨꯅ ꯌꯥꯝ ꯈꯦꯠꯅꯏꯌꯦ
ꯅꯨꯄꯥ ꯅꯨꯄꯥꯁꯤꯡꯁꯨ ꯃꯥ ꯃꯥꯒꯤ ꯅꯨꯄꯤꯗ ꯐꯖꯅ ꯅꯨꯡꯁꯤꯕ꯭ꯔꯥ ꯅꯣꯏ ꯑꯗꯨꯝ ꯌꯦꯡꯕꯗ ꯑꯗꯨ ꯌꯨꯝ ꯄꯥꯕꯗ
ꯑꯁ ꯌꯥꯝ ꯅꯨꯡꯁꯤꯌꯦ ꯑꯩꯒꯤ ꯅꯨꯄꯥꯗꯤ ꯌꯥꯝ ꯅꯨꯡꯁꯤꯌꯦ ꯑꯩꯕꯨ
ꯑꯣ
ꯐꯖꯅ ꯂꯨꯅ ꯇꯧꯕꯤꯌꯦ ꯑꯗꯨꯅ ꯃꯣꯏꯅ ꯐꯖꯅ ꯂꯨꯅ ꯇꯧꯕꯤꯕꯅꯤꯅꯀꯣ ꯃꯣꯏꯒꯤ ꯏꯃꯨꯡꯕꯨꯁꯨ ꯑꯗꯨꯝ ꯅꯨꯡꯁꯤꯌꯦꯕ ꯑꯗꯨꯅ ꯅꯪꯁꯨ ꯅꯪꯁꯨ ꯎꯝ ꯅꯨꯄꯤ ꯂꯧꯔꯗꯤ ꯃꯥ ꯃꯥꯒꯤ ꯏꯃꯨꯡꯁꯤꯡꯕꯨꯁꯨ ꯅꯨꯡꯁꯤꯅ ꯇꯧꯕꯤꯌꯣ ꯃꯥꯕꯨꯁꯨ ꯅꯨꯡꯁꯤꯅ ꯇꯧꯕꯤꯌꯣ ꯑꯗꯨ ꯑꯣꯏꯔꯗꯤ ꯄꯨꯛꯅꯤꯡꯗ ꯃꯥꯁꯨ ꯑꯁ ꯑꯩꯒꯤ ꯏꯃꯨꯡꯕꯨ ꯑꯩꯕꯨ ꯑꯁꯨꯛ ꯅꯨꯡꯁꯤꯅꯔꯒ ꯇꯧꯕꯤꯕꯗꯤ ꯑꯩ ꯑꯩꯗꯤ ꯃꯥꯒꯤ ꯃꯥꯅ ꯑꯩꯕꯨ ꯅꯨꯡꯁꯤꯕꯒꯨꯝꯅ ꯑꯩꯁꯨ ꯇꯧꯒꯗꯕꯅꯤ ꯍꯥꯏꯅꯀꯣ ꯄꯨꯛꯅꯤꯡꯗ ꯊꯣꯛꯂꯛꯀꯅꯦꯕ
ꯃꯥꯅꯦ ꯃꯥꯅꯦ
ꯑꯗꯨꯃꯥꯏꯅ ꯇꯧꯒꯗꯕꯅꯤ
ꯊꯕꯛꯁꯨ ꯐꯖꯅ ꯇꯧꯔꯗꯤ ꯑꯐꯕꯁꯨ ꯑꯣꯜꯂꯛꯒꯅꯤꯕ ꯅꯠꯇ꯭ꯔꯣ
ꯍꯣꯏ ꯑꯗꯨꯅꯦ ꯎꯝ
ꯃꯥꯅꯦ ꯃꯥꯅꯦ
ꯆꯍꯤ ꯆꯍꯤ ꯊꯔꯇꯤꯒꯨꯝꯕ ꯁꯨꯔꯗꯤ ꯅꯨꯄꯤ ꯂꯧꯕ ꯌꯥꯔꯕꯅꯤ
ꯅꯣꯏ ꯅꯣꯏꯗꯤ ꯅꯨꯄꯤ ꯑꯦ ꯆꯍꯤ ꯀꯌꯥ ꯁꯨꯔꯕ
ꯑꯩꯁꯦ ꯊꯔꯇꯤ ꯐꯣꯔ ꯁꯨꯔꯦ
ꯊꯔꯇꯤ ꯐꯣꯔꯅ ꯑꯉꯥꯡ ꯑꯣꯏꯔꯤꯗ
ꯑꯉꯥꯡ ꯑꯣꯏꯔꯤꯌꯦ ꯑꯗꯨ ꯑꯣꯏꯔꯁꯨ ꯅꯨꯄꯤꯁꯤꯡꯗꯤ ꯊꯨꯅ ꯂꯨꯍꯣꯡꯕꯅ ꯐꯕꯅꯦ ꯇ꯭ꯋꯦꯟꯇꯤ ꯐꯥꯏꯚ ꯇ꯭ꯋꯦꯟꯇꯤ ꯁꯤꯛꯁꯇꯨ ꯂꯨꯍꯣꯡꯈ꯭ꯔꯕꯅ ꯐꯕꯅꯦ ꯍꯧꯖꯤꯛꯀꯥꯟꯗꯤ
ꯃꯥꯅꯦ ꯃꯁꯥ ꯀꯜꯂꯤꯉꯩꯗꯀꯣ
ꯍꯣꯏ
ꯑꯗꯨꯝ ꯑꯍꯣꯡ ꯐꯔꯦ
ꯎꯝ ꯑꯗꯨꯅꯤ ꯑꯗꯣ ꯑꯃꯨꯛ ꯇꯨꯝ ꯇꯨꯝꯒꯗ꯭ꯔꯥ ꯇꯨꯝꯔꯣꯏꯗ꯭ꯔꯥ
ꯑꯩꯔꯣ ꯑꯩ ꯑꯃꯨꯛ ꯇꯨꯝꯔꯣꯏꯗ ꯍꯣꯔꯦꯟ ꯏꯁꯤꯡ ꯏꯁꯇꯣꯔ ꯇꯧꯍꯟꯒꯅꯤ ꯑꯗꯨꯒ ꯏꯔꯨꯖꯒꯅꯤ ꯆꯥꯛ ꯊꯣꯡꯒꯅꯤ ꯑꯗꯨꯝ ꯃꯇꯝ ꯃꯆꯥ ꯃꯆꯥꯀꯣ ꯑꯗꯨꯝ ꯇꯧꯔꯒ ꯑꯗꯨꯝ ꯊꯕꯛ ꯆꯠꯀꯅꯨ
ꯎꯝ ꯎꯝ ꯐꯩ ꯐꯩꯌꯦ ꯐꯖꯅ ꯂꯩꯌꯣ
ꯎꯝ ꯐꯖꯅ ꯂꯩꯕ ꯇꯥꯔꯦ
ꯊꯕꯛ ꯁꯨꯕ ꯃꯇꯝꯗꯁꯨ ꯐꯖꯅ